ꯇꯥꯕ꯭ꯔ ꯑ ꯀꯩꯅꯣ ꯋꯥꯁꯔꯨꯝꯗ ꯂꯩꯕ꯭ꯔꯣ
ꯋꯥꯁ ꯔꯨꯝꯗ ꯂꯩꯇꯦꯍꯦ
ꯋꯥꯁꯔꯨꯝꯝꯗ ꯂꯩꯕ ꯃꯈꯣꯟ ꯃꯥꯟꯕ
ꯍꯧꯖꯤꯛ ꯌꯥꯔꯕ
ꯑꯥ
ꯌꯥꯔꯦ
ꯍꯥꯥ
ꯌꯥꯔꯕ꯭ꯔꯕ ꯃꯈꯣꯟꯗꯣ
ꯑꯥ ꯌꯥꯔꯦ
ꯎꯝ
ꯉꯁꯥꯏ ꯍꯥꯏꯕꯗꯤ ꯑꯩ ꯏꯁꯥꯒꯤ ꯈꯣꯟ ꯑꯃꯨꯛ ꯇꯥꯏꯌꯦꯕ ꯑꯗꯨꯅ
ꯑꯩꯅ ꯅꯠꯇꯦ ꯑꯩꯅꯅꯦ ꯅꯪ ꯐꯣꯟ ꯇꯧꯔꯛꯑꯔꯣꯏ- ꯗꯔ꯭ ꯅ ꯑꯩꯅ ꯑꯩꯈꯣꯏ ꯏꯌꯥꯝꯕꯗ ꯐꯣꯟ ꯇꯧꯕ
ꯑꯣꯥ
ꯑꯗꯨꯗ ꯏꯀꯣ ꯆꯠꯈ꯭ꯔꯕ ꯃꯥꯁꯨ ꯄꯥꯏꯈꯠꯈ꯭ꯔꯕ ꯅꯪ ꯅꯪꯒꯤꯁꯨ ꯑꯩꯅ ꯄꯥꯏꯈꯠꯈ꯭ꯔꯕ
ꯑꯣ ꯑꯗꯨꯒꯤ ꯑꯣꯏꯔꯦ
ꯎꯝ ꯑꯗꯨꯒꯤꯅꯦ
ꯎꯝ ꯅꯣꯏ ꯁꯥꯏꯒꯗꯤ ꯋꯥꯔꯤ ꯁꯥꯟꯅꯗ꯭ꯔꯣ
ꯁꯥꯟꯅꯗꯦꯗ
ꯀꯩꯒꯤ
ꯇꯟꯗꯅ
ꯏꯁ ꯑꯃꯃꯨꯛ ꯄꯥꯝꯕ ꯍꯧꯔꯕꯣ
ꯐ꯭ꯔꯤꯗꯝꯗ ꯂꯩꯕ ꯄꯥꯝꯈ꯭ꯔꯦ ꯑꯩ
ꯑꯦ ꯀꯩꯒꯤ ꯋꯥꯔꯤꯗꯤ ꯌꯥꯏꯍꯦ
ꯀꯩꯅꯣ ꯑꯩꯌꯥ ꯍꯥꯏꯗꯤ ꯀꯩꯃꯨꯛ ꯇꯥꯔꯕꯣ
ꯇꯥꯏꯌꯦ
ꯀꯩꯅꯣ ꯑꯩꯌꯥ ꯍꯥꯏꯗꯨꯗꯤ ꯀꯩ ꯑꯃꯨꯛ ꯁꯣꯏꯔꯒꯦ
ꯉꯁꯥꯏ ꯈꯟꯕꯒꯤꯀꯣ ꯇꯝꯅꯈ꯭ꯔꯕ ꯈꯟꯒꯅꯤ ꯃꯤꯅ ꯔꯤꯝꯁꯇ
ꯍꯥꯥ
ꯑꯩꯅ ꯅꯣꯛ ꯅꯣꯛꯄꯗꯅꯦ ꯃꯤꯅ ꯔꯤꯝꯁꯇꯣ ꯄꯣꯈꯥꯏꯈ꯭ꯔꯕ ꯈꯜꯂꯝꯒꯅꯦꯕ
ꯅꯣꯛꯃꯟꯕꯒꯤ
ꯃꯤ ꯑꯇꯣꯞꯄ ꯑ ꯃꯤ ꯑꯅꯥꯕꯨ ꯌꯥꯎꯕ꯭ꯔ
ꯑꯁ ꯀꯗꯥꯏꯒꯤꯅꯣ ꯔꯤꯝꯁꯇ ꯂꯥꯛꯂꯗꯤ ꯑꯅꯥꯕꯒꯤ ꯑꯅꯥꯕ ꯉꯥꯛꯇ ꯑꯣꯏꯔꯕ ꯃꯥꯜꯂꯦ ꯈꯜꯂꯦ ꯑꯗꯨꯒ ꯕꯖꯥꯔ ꯆꯠꯂꯒꯅ ꯕꯖꯥꯔꯗ ꯃꯤ ꯃꯌꯥꯝ ꯂꯩꯕ ꯎꯔꯒ ꯕꯖꯥꯔꯗ ꯂꯣꯏꯅ ꯂꯩꯔꯕ꯭ꯔꯥ ꯈꯜꯂꯦ ꯃꯤ ꯌꯥꯝꯃꯦ ꯑꯥꯢ ꯁꯤ ꯌꯨ ꯃꯃꯥꯡꯗ ꯀꯞꯅꯕ ꯈꯔ ꯀꯞꯅꯍꯧꯔꯤ ꯈꯔ ꯑꯃ
ꯑ
ꯑꯁ ꯑꯩꯈꯣꯏꯗꯤ ꯋꯥꯃꯟꯕꯒꯤ ꯀꯞꯁꯨ ꯀꯞꯅꯤꯡꯗꯔ꯭ꯦ ꯗ ꯅꯍꯥꯟꯗꯤ ꯑꯩꯁꯨ ꯌꯥꯝ ꯀꯥꯞꯂꯝꯃꯤ
ꯅꯣꯏ ꯅꯣꯏ ꯑꯪꯀꯜꯗꯤ ꯆꯍꯤ ꯀꯌꯥ ꯁꯨꯔꯕꯣ
ꯐꯤꯐꯇꯤ ꯇꯨ
ꯑꯦ ꯑꯗꯨꯗꯤ ꯌꯥꯝ__
ꯑꯣꯏꯗꯦ ꯑꯍꯟ ꯑꯣꯏꯗꯦ
ꯃꯥꯁꯦ ꯑꯉꯥꯡ ꯑꯉꯥꯡ ꯑꯣꯏꯗꯒꯤ ꯃꯥ ꯑꯗꯨꯝ ꯌꯨꯠ__ ꯊꯥꯔꯛꯄ꯭ꯔꯥ
ꯑꯣꯏꯔꯝꯒꯅꯤ ꯑꯉꯥꯡ ꯑꯣꯏꯔꯤꯉꯩꯗꯒꯤ ꯅꯥꯞꯄꯨ ꯑꯉꯥꯡ ꯑꯣꯏꯔꯤꯉꯩꯗꯒꯤ ꯈꯔ ꯅꯍꯥ ꯑꯣꯏꯕꯗꯒꯤ ꯑꯗꯨꯝ ꯊꯛꯂꯝꯃꯅꯦꯕ ꯃꯥꯅꯤ ꯊꯛꯈ꯭ꯔꯕꯅꯤ ꯑꯩꯗꯤ ꯉꯁꯥꯏꯗꯤ ꯁꯥꯎꯅꯤꯡꯃꯟꯕꯒꯤ ꯄꯥꯡꯈꯣꯡ ꯈꯣꯡꯕ ꯑꯗꯨꯒꯤ ꯑꯩꯒꯤ ꯗꯗꯥꯅꯁꯨ ꯁꯥꯎꯒ꯭ꯔꯦ ꯄꯪꯈꯣꯡꯗ ꯈꯣꯡꯉꯦ ꯏꯀꯥꯏꯌꯦ ꯃꯤꯒꯤ ꯃꯃꯥꯡꯗ ꯃꯤꯗꯤ ꯁꯨꯀꯣꯡ ꯈꯣꯡꯗꯦꯅ ꯍꯥꯏꯕ
ꯑꯥ
ꯃꯔꯣꯟ ꯃꯔꯤ ꯈꯪꯗꯕꯤꯗ ꯈꯣꯡꯕꯗꯣ ꯑꯗꯨꯒꯤ ꯑꯩꯅ ꯍꯥꯏꯕ ꯑꯄꯨ ꯅꯪꯁꯤꯀꯣ ꯌꯨꯊꯛꯂꯝꯗꯥꯏꯗꯗꯤ ꯑꯩꯈꯣꯏ ꯑꯩꯉꯣꯟꯗ ꯍꯧꯔꯛꯇꯦ ꯋꯥꯔꯀꯥꯟꯗꯗꯤ ꯉꯣꯟ ꯉꯣꯟꯗ ꯋꯥꯂꯦꯅ ꯍꯥꯏꯕ ꯍꯦꯛ ꯑꯗꯨꯗꯤ ꯃꯤꯈꯣꯏ ꯅꯣꯛꯔ
ꯎꯝ ꯑꯗꯨꯅꯦ ꯅꯥꯔꯤꯡꯉꯩꯗ ꯆꯦꯛꯁꯤꯜꯂꯨ ꯍꯥꯏꯕ ꯍꯥꯏꯕꯗꯣ ꯑꯗꯨꯅꯤ
ꯎꯝ ꯑꯗꯨꯅꯦ
ꯃꯤ ꯑꯇꯣꯞꯄ ꯁꯤꯡꯃꯤ ꯆꯥꯕ ꯊꯛꯄ ꯃꯣꯏ__ ꯑꯣꯏꯔꯁꯨ ꯍꯥꯏꯕꯗꯤ ꯃꯣꯏꯒꯤ ꯂꯤꯃꯤꯠꯇꯨ ꯂꯩ ꯂꯩꯌꯦꯅ
ꯎꯝ
ꯑꯗꯨꯒꯤꯅꯦ ꯑꯍꯟ ꯈ꯭ꯔꯗꯤ ꯃꯣꯏ ꯂꯤꯃꯤꯠꯇꯨ ꯂꯩꯇꯦꯕ
ꯂꯩꯇꯦ ꯑꯗꯨꯝ ꯊꯛꯂꯒ ꯉꯥꯎꯔꯒ ꯂꯩꯌꯦ
ꯑꯌꯨꯛ ꯉꯟꯇꯥ ꯍꯧꯒꯠꯂꯥꯅꯤ ꯏꯁꯤꯡ ꯀꯩ ꯀꯩꯅꯣ ꯊꯛꯂꯤꯉꯩꯗ ꯌꯨ ꯍꯥꯟꯅ ꯊꯛꯅꯤ ꯑꯗꯩ ꯃꯇꯝꯗ ꯑꯗꯨꯝ ꯃꯇꯝ ꯂꯦꯛꯑꯒ ꯕꯨꯠ ꯀꯤꯛꯇꯣ ꯃꯥꯥꯡꯉꯅꯤ ꯑꯗꯨꯝ ꯑꯃꯨꯛꯀ ꯌꯨꯊꯥꯒꯅꯤ
ꯑꯁꯤ ꯔꯤꯝꯁꯁꯤꯖꯨ ꯀꯥꯡ ꯌꯥꯝ ꯂꯩꯌꯦ ꯗꯤꯡꯒꯤ ꯗꯨꯝ ꯅꯥꯔ ꯆꯠꯈ꯭ꯔꯅꯤ
ꯍꯦ ꯗꯤꯡꯒꯤꯅꯥ ꯗꯤꯡ ꯗꯤꯡꯒꯤ ꯅꯥꯕꯁꯦ ꯋꯥꯕꯅꯤꯀꯣ ꯑꯩꯁꯨ ꯗꯤꯡꯒꯤ ꯅꯔꯃꯅꯦ
ꯏꯎ ꯆꯤꯔꯦ ꯑꯩꯌꯥ
ꯍꯥ
ꯀꯩꯒꯤꯅꯣ
ꯍꯨꯏꯌꯣ
ꯃꯊꯟꯇꯒ ꯅꯣꯛꯑ ꯂꯩꯅꯦ
ꯑꯗꯩ ꯀꯃꯥꯏꯅ ꯄꯨꯔꯛꯀꯗꯣꯏꯅꯣ ꯊꯤꯗ ꯄꯣꯠꯇꯣ ꯀꯗꯥꯏ ꯊꯝꯗꯣꯏꯅꯣ ꯑꯩꯌꯣ ꯑꯩꯁꯤꯔꯦ ꯑꯁꯇꯪ ꯂꯥꯎꯋꯦꯍꯦ ꯇꯥꯖꯣ
ꯇꯥꯏꯌꯦ ꯇꯥꯏ
ꯑꯩꯗꯤ ꯅꯪ ꯍꯧꯖꯤꯛ ꯅꯣꯛ ꯈꯨꯅꯣꯛꯗꯣ ꯉꯥꯎꯈ꯭ꯔꯕ꯭ꯔꯥꯅ ꯈꯜꯂꯦ ꯑꯩ
ꯑꯦꯖꯨ ꯉꯥꯎꯔꯨꯔꯕꯅꯦ
ꯑꯩ ꯉꯥꯎꯔꯦ ꯉꯥꯎꯔꯦ ꯉꯥꯎꯔꯦ ꯎꯝ ꯍꯨꯝ
ꯑꯃꯨꯛꯀꯁꯨ ꯂꯣꯛ ꯈꯨꯨꯕ ꯍꯧꯔꯕ꯭ꯔꯣ
ꯑꯁ ꯂꯣꯛ ꯈꯨ ꯀꯩꯅꯣ ꯇꯧꯋꯦ
ꯏꯁ ꯃꯥ ꯃꯥꯂꯤꯀꯣ
ꯑꯩ ꯌꯥꯝ ꯃꯥꯜꯂꯤꯕ
ꯏꯁꯤꯡ ꯊꯛꯎꯍꯦ ꯀꯩꯅꯣ
ꯏꯁꯤꯡ ꯂꯩ ꯂꯩꯇꯦ ꯃꯄꯥꯟꯗ ꯐꯝꯃꯒ ꯂꯩꯕꯅꯦ
ꯑꯁ ꯂꯣꯏꯔꯦ ꯅꯣꯏ ꯑꯪꯀꯜ ꯅꯥꯏ ꯍꯥꯏꯅ ꯅꯪꯅ ꯑꯃꯨꯛ ꯁꯦꯔꯤꯌꯁ ꯑꯣꯏꯔꯝꯃꯦ ꯑꯗꯨꯗꯤ
ꯑꯣ ꯊꯕꯛ ꯅꯥꯏꯅꯕꯨꯗꯤ ꯎꯝ ꯁꯣꯔꯤ ꯏꯈꯤꯟꯅꯤꯒ ꯂꯣꯏ ꯌꯥꯗꯕ꯭ꯔꯥ ꯈꯪꯗꯦꯗ ꯑꯁ ꯋꯥꯗꯤ ꯋꯥꯔꯦꯍꯦ ꯑꯩꯖꯦ
ꯋꯥꯕꯅꯦ ꯋꯥꯕꯅꯦ ꯍꯣꯁꯄꯤꯇꯥꯜꯗ ꯂꯩꯕꯁꯦ ꯆꯥꯕꯁꯨ ꯆꯥꯡ ꯅꯥꯏꯅ ꯇꯨ ꯆꯥꯕ ꯐꯪꯉꯣꯏ ꯇꯨꯝꯃꯁꯨ ꯐꯪꯉꯣꯏ ꯑꯗꯨꯒꯤꯅꯤ ꯋꯥꯕꯅꯦ
ꯑꯩꯗꯤ ꯍꯨꯖꯤꯛ ꯃꯤꯅ ꯑꯁꯥ ꯅꯨꯃꯤꯠ ꯑꯃ ꯐꯖꯅ ꯇꯨꯝꯃꯣ ꯍꯥꯏꯗꯤ ꯑꯁ ꯅꯨꯡꯉꯥꯏꯅꯤꯗ
ꯏꯁ ꯑꯗꯨ ꯅꯪ ꯌꯨꯝ ꯑꯃꯨꯛ ꯍꯦꯛ ꯌꯧꯔꯗꯤꯀꯣ
ꯎꯝ
ꯅꯪ ꯍꯨꯖꯤꯛ ꯇꯨꯝꯒꯦ ꯍꯥꯏꯕꯗꯣ ꯉꯝꯃꯣꯏ
ꯇꯨꯝꯒꯅꯤ ꯑꯩꯗꯤ
ꯑꯦ ꯇꯨꯝꯗꯨꯏꯕ
ꯎꯝ ꯑꯩ ꯐꯛ ꯍꯥꯟꯅꯗꯤ ꯍꯥꯟꯅꯗꯤ ꯄꯨꯡ ꯑꯩ ꯑꯌꯨꯛꯇ ꯄꯨꯡ ꯑꯦꯠ ꯑꯦꯠꯇ ꯍꯧꯒꯠꯄꯅꯦ
ꯑꯁ ꯊꯦꯡꯉꯦ ꯑꯗꯨꯗꯤ ꯅꯨꯄꯤꯅꯕꯨ ꯁꯨꯃꯥꯏ ꯐꯥꯎ ꯇꯨꯝ ꯍꯧꯅꯕ꯭ꯔꯣ
ꯑꯦ ꯄꯨꯟꯁꯤꯕꯨ ꯅꯨꯡꯉꯥꯏꯇ꯭ꯔꯗꯤ ꯇꯨꯝꯅꯤꯡꯉꯗꯤ ꯑꯗꯨꯝ ꯇꯨꯝꯈ꯭ꯔꯅꯤ
ꯍꯣꯏ ꯑꯗꯨꯅꯦ ꯇꯨꯝꯃꯣꯅꯦ ꯂꯨꯍꯣꯡꯗ꯭ꯔꯤꯉꯩꯗ ꯂꯨꯍꯣꯡꯉꯗꯤ ꯑꯗꯨꯒꯨꯝꯕ ꯐꯪꯉꯣꯏ
ꯑꯗꯨꯒ ꯍꯧꯒꯠꯄꯒ ꯑꯩꯒꯤ ꯊꯕꯛ ꯇꯧꯐꯝ ꯊꯣꯛꯄ ꯁꯠ ꯁꯠ ꯁꯠ ꯇꯧꯔ ꯂꯣꯏꯔꯦ ꯇꯨꯝꯕ ꯀꯥꯟꯗ ꯑꯩꯕꯨ ꯌꯦꯠꯀꯅꯨ ꯂꯣꯏꯔꯦ
ꯎꯝ ꯍꯣꯏ ꯍꯣꯁꯄꯤꯇꯥꯜꯗꯒꯤ ꯗꯤꯆꯥꯔꯖ ꯃꯨꯛ ꯑꯣꯏꯔꯗꯤ ꯈꯨꯟꯗ ꯂꯩꯗꯨꯏꯔꯣ ꯅꯠꯇ꯭ꯔꯒ ꯏꯝꯐꯥꯜꯗ ꯂꯩꯗꯕꯤꯔꯣ
ꯈꯨꯟꯗ ꯉꯍꯥꯛ ꯇꯨꯝꯃꯨꯅꯤ
ꯑꯦ ꯈꯨꯟꯗ ꯉꯍꯥꯛ ꯇꯨꯝꯃꯒ ꯏꯝꯐꯥꯜꯗ ꯑꯃꯨꯛ ꯂꯥꯛꯇꯨꯏꯕ
ꯎꯝ
ꯅꯪ ꯂꯩꯕꯁꯦ ꯁꯉꯥꯏ ꯄ꯭ꯔꯧꯗꯀꯣ꯫
ꯍ
ꯁꯉꯥꯏ ꯄ꯭ꯔꯧ ꯀꯩ ꯖꯒꯥꯗꯅꯣ꯫
ꯁꯉꯥꯏꯄ꯭ꯔꯧ ꯀꯩꯅꯣ ꯑꯥ ꯅꯪ ꯅꯪ ꯅꯪ ꯅꯪ ꯅꯪ
ꯀꯩ ꯅꯪ ꯅꯪ ꯍꯥꯏꯗꯤ ꯀꯩꯩꯅꫭ꯫
ꯀꯗꯥꯏꯋꯥꯏꯗꯔ ꯑꯈꯣꯏ ꯅꯤ ꯋꯥꯔꯤ ꯁꯅꯥꯏꯁꯦ ꯀꯔꯝꯕꯗꯔ꯫ ꯎꯝ
ꯀꯥꯏꯗꯅꯣꯕ ꯏꯕꯥꯅꯤ ꯋꯥꯔꯤ ꯁꯅꯔꯤꯗꯣ꯫
ꯍꯥꯏ ꯑꯩꯕꯨꯔꯣ꯫
ꯎꯝ
ꯍꫭ ꯍꯧꯖꯤꯛꯔꯣ꯫
ꯎꯝ
ꯀꯩꯗꯅꯦ ꯒ꯭ꯔꯥꯎꯟꯗꯅꯦ꯫
ꯀꯔꯤꯅꫭ꯫
ꯅꯪ ꯍꯥꯏꯗꯨ ꯀꯩ ꯍꯥꯏꯕꯅꯣ꯫
ꯅꯪ ꯔꯨꯜ ꯑꯩ ꯆꯤꯟ ꯌꯥꯝꯅ ꯍꯥꯏꯕ ꯌꯥꯗꯦ ꯍꯥꯏꯕꯗꯨꯗꯤ꯫
ꯑꯣ ꯑꯩ ꯒ꯭ꯌꯥꯟ ꯇꯥꯔꯦ꯫
ꯅꯪ ꯉꯁꯥꯏꯗꯒꯤ ꯇꯔꯥ ꯀꯗꯥꯏꯗ ꯇꯠꯂ ꯂꯩꯕ꯭ꯔꯥ꯫
ꯀꯥꯎ ꯀꯥꯔꯨꯔꯦ ꯑꯩꯁꯨ꯫
ꯐꯣꯔꯦꯟꯗ ꯀꯣꯏꯕ ꯆꯠꯂꯨꯔ ꯃꯥꯜꯂꯦ
ꯑꯁ ꯑꯃꯨꯛ ꯅꯣꯡ ꯂꯥꯛꯑꯗꯤ ꯂꯨꯔꯦꯀꯣ꯫
ꯅꫭꯡ ꯆꯨꯕꯅ ꯐꯠꯇ꯭ꯔꯣ
ꯆꯠꯂꯍꯦ ꯅꯣꯡ ꯆꯨꯔꯗꯤ ꯃꯩ ꯑꯃꯨꯛ ꯃꯨꯠꯔꯅꯤ ꯃꯩ ꯃꯨꯛꯑꯗꯤ ꯀꯥꯏꯗꯒꯤ ꯕꯣꯜ ꯌꯦꯡꯕ ꯐꯪꯒꯤꯕ ꯁꯤꯔꯥꯟ ꯇꯨꯔꯥꯟ ꯅꯪꯁꯨ꯫
ꯅꯠꯇꯦ ꯏꯕꯥꯅꯤꯗꯣ꯫ ꯏꯕꯥꯅꯤ ꯑꯣꯏꯕ ꯖꯥꯠꯂ ꯃꯩ ꯂꯥꯛꯇꯦ ꯍꯥꯏꯕ ꯑꯩꯅ ꯃꯩ ꯂꯥꯛꯑꯣ ꯍꯥꯏꯔꯒ ꯂꯥꯛꯑꯦꯅ꯫ ꯑꯃꯨꯔꯛ ꯃꯤ ꯑꯃ ꯋꯥꯔꯤ ꯁꯥꯅꯕꯗ ꯅꯪ ꯅꯠꯇꯕ ꯃꯥꯜꯂꯦ꯫ ꯑꯣꯏꯕ꯭ꯔꯥ ꯑꯣꯏꯔꯣꯏ ꯅꯪ ꯑꯣꯏꯗꯦ ꯅꯪ ꯀꯨꯏꯗ꯭ꯔꯤ ꯈꯣꯏꯅꯤ ꯀꯩꯅꯣ ꯇꯧꯅꯕ꯫
ꯑꯗꯨꯗꯤ ꯑꯩ ꯈꯪꯗ꯭ꯔꯤ꯫
ꯅꯪ ꯅꯠꯇꯦ꯫
ꯑ ꯑꯩ ꯅꯠꯇꯕ ꯃꯥꯜꯂꯦ ꯑꯗꯨꯗꯤꯀꫭ꯫
ꯅꯠꯇꯦ ꯁꯨꯃꯥꯏꯅ ꯀꯣꯜ ꯉꯥꯡꯅꯕꯗꯣ꯫
ꯏꯝꯐꯥꯔꫭꯝꯗꯤ ꯅꯣꯡ ꯆꯨꯗ꯭ꯔꯣ꯫
ꯆꯨꯗꯦ ꯉꯁꯥꯏꯗꯣ ꯑꯈꯣꯏ ꯑꯥ ꯂꯛꯄ ꯀꯥꯟꯗ ꯊꯧꯕꯥꯜ ꯃꯐꯝ ꯑ ꯃꯐꯝ ꯑꯗꯨ ꯋꯥꯏꯗ ꯅꯣꯡ ꯆꯨꯕꯅꯤ꯫
ꯈꯣꯏꯔꯣꯝꯗꯗꯤ ꯅꯨꯡꯇꯤꯒꯤ ꯑꯗꯨꯝ ꯅꯣꯡ ꯆꯨꯕꯅꯦ꯫ ꯅꯨꯡꯊꯤꯟꯗꯁꯨ꯫ ꯅꯨꯡꯊꯤꯟꯁꯨ ꯆꯨꯋꯦ ꯑꯌꯨꯛꯁꯨ ꯆꯋꯦ ꯅꯨꯡꯗꯥꯡꯁꯨ ꯆꯨꯋꯦ꯫ ꯅꯨꯡꯕꯨꯗꯤ ꯅꯨꯡꯉꯥꯏ ꯑꯗꫭ ꯂꯥꯛꯑꯣ ꯅꯥ ꯑꯗꯨꯗꯤ꯫
ꯑꯩ ꯂꯥꯛꯂꯒ ꯀꯗꯥꯏꯗ ꯂꯩꯒꯗꯕ꯫
ꯑꯩꯈꯣꯏ ꯌꯨꯝꯗ ꯅꯪꯒꯤ ꯔꯨꯝ ꯑꯃ ꯄꯤꯒꯦ
ꯏꯁ
ꯔꯨꯝ ꯑꯃ ꯄꯤꯒꯦ ꯑꯗꯨꯒ ꯑꯣꯛꯆꯥꯛ ꯊꯣꯡ ꯑꯣꯛꯆꯥꯛ ꯊꯣꯡꯗꯣꯏꯕ
ꯑꯦ ꯅꯪꯒꯤꯗꯨꯗꯤ ꯌꯥꯝꯅ
ꯍꯣꯏ ꯍꯥꯏꯕꯗꯤ ꯂꯩꯌꯦꯅ ꯑꯣꯆꯥꯛ ꯊꯣꯡꯉꯗꯤ ꯑꯣꯛꯇꯣ ꯑꯃꯨꯛ ꯌꯣꯜꯂꯤ ꯌꯣꯜꯂꯗꯤ ꯅꯪꯁꯨ ꯐꯪꯅꯤꯅ ꯄꯩꯁꯥꯗꯣ
ꯑ ꯋꯥꯔꯤꯗꯣ ꯄꯩꯁꯥ ꯌꯦꯟꯅꯁꯦ ꯍꯥꯏꯕ
ꯍꯥꯥ
ꯄꯩꯁꯥ ꯌꯦꯟꯅꯁꯦ ꯍꯥꯏꯔꯕ ꯑꯗꯨꯕꯨ ꯑꯣꯛꯇꯤ ꯌꯣꯛ ꯌꯣꯛꯑꯣꯢꯍꯦ ꯑꯩꯗꯤ
ꯎꯝ ꯄꯩꯁꯥꯏꯒꯤ ꯅꯠꯇꯦꯗ ꯁꯤꯒꯤꯁꯤꯗꯤ
ꯑꯩꯗꯤ ꯑꯣꯛ ꯌꯣꯛꯄꯗꯤ ꯇꯜꯂꯦ
ꯀꯩꯒꯤ
ꯎꯝ
ꯍꯝ ꯋꯥꯏꯑꯦ ꯋꯥꯏꯑꯦ ꯀꯃꯥꯏꯅ ꯇꯧꯗꯣꯏꯅꯣ
ꯀꯔꯤ ꯃꯈꯣꯜꯅꯣ ꯍꯧꯖꯤꯛꯀꯤꯗꯣ
ꯀꯔꯤ ꯃꯈꯣꯜꯂꯣ
ꯃꯤ ꯆꯠꯄꯒꯤ ꯈꯣꯟꯃꯨꯛ ꯇꯥꯏꯅ
ꯑꯩ ꯆꯠꯂꯒ ꯂꯩꯕꯗꯨꯒꯤ
ꯍꯩ
ꯑꯁ ꯅꯪꯒꯤ ꯍꯪꯉꯣꯏ